ꯍꯥꯎ ꯇꯥꯔꯕꯣ ꯑꯝꯇꯪꯒ ꯇꯧꯔꯝꯃ ꯑꯗꯨꯒ ꯅꯪ ꯆꯥꯛ ꯊꯣꯡꯗ꯭ꯔꯤꯕ ꯅꯠꯇ꯭ꯔꯣ
ꯊꯣꯡꯗ꯭ꯔꯤ ꯊꯣꯡꯒꯦ ꯇꯧꯔꯤꯅꯦ ꯆꯥꯛ ꯊꯣꯡꯅ ꯊꯣꯡ ꯅꯪꯒꯤ ꯆꯥꯛ ꯀꯥꯝꯕ ꯂꯣꯏꯔꯕꯣ
ꯎꯝ ꯆꯥ ꯀꯥꯝꯕ ꯂꯣꯏꯔꯦ ꯁꯤꯖꯦ ꯂꯣꯏꯁꯜꯂꯝꯃꯒ
ꯀꯩ ꯏꯤꯟꯖꯥꯡ ꯊꯣꯡꯉꯤꯅꯣ
ꯈ ꯑꯩꯉꯣꯟꯗꯔꯣ ꯃꯤꯉꯣꯟꯗꯔꯣ
ꯅꯉꯣꯟꯗ ꯍꯨꯝ
ꯍ ꯑꯩ ꯊꯣꯡꯗꯤꯌꯦ ꯑꯩꯗꯤ ꯆꯥꯛꯅꯦ ꯍꯤ
ꯑꯣ ꯆꯦ ꯁꯤꯂꯥ ꯊꯣꯡꯉꯛꯇꯣꯏꯅꯤꯅꯦ
ꯅꯪꯒꯤ ꯏꯟꯖꯥꯡ ꯁꯦꯝꯗ꯭ꯔꯤꯕꯣ ꯁꯦ ꯏꯟꯖꯥꯡ ꯁꯦꯝ
ꯑꯩꯗꯤ ꯑ ꯑꯧ ꯑꯩꯒꯤ ꯀꯩꯅꯣ ꯇꯧꯌꯦ ꯏꯁꯥ ꯁꯣꯏꯕꯨꯒꯤ ꯈꯤꯇꯪ ꯂꯦꯝꯕꯗꯣ ꯏꯔꯣꯜꯖꯤꯂꯥꯗ ꯁꯕꯣꯨꯝ ꯏꯔꯣꯜ ꯑꯅꯤ ꯑꯗꯨꯒ ꯀꯩ ꯆꯥꯁꯤꯒꯦ ꯈꯠꯂꯤꯕꯅꯦ ꯑꯩ ꯌꯦꯔꯨꯝ ꯑꯃꯈꯛꯂꯦ ꯇꯥꯎꯔꯅꯤ ꯇꯄꯣꯂ ꯍꯧꯖꯔꯦ ꯇꯉꯥꯡ ꯆꯠꯀꯦ ꯆꯠꯀꯦꯅ ꯈꯟꯕꯅꯦꯕ ꯇꯨꯝꯈ꯭ꯔꯤꯉꯩꯗ ꯀꯥꯎꯔꯦꯗꯅ
ꯑꯩꯁꯨ ꯏꯟꯗꯤꯔꯥ ꯏꯟꯗꯤꯔꯥ ꯑꯩ ꯑꯩꯁꯨ ꯇ
ꯆꯠꯀꯦ ꯆꯠꯀ ꯈꯥꯏꯅꯕꯅꯦ
ꯑꯩꯁ ꯇꯉꯥꯡ ꯆꯠꯀꯦ ꯈꯟꯈꯤꯕꯅꯦꯕ ꯑꯗꯨꯒꯅꯦ ꯇꯨꯝ ꯂꯩꯔꯝꯃꯕ ꯑꯦꯟꯖꯥꯡ ꯑꯝꯇ ꯂꯩꯇ꯭ꯔꯦ
ꯏꯟꯁꯥꯡꯈꯩꯁꯦ ꯀꯩꯅꯣ ꯇꯧꯅꯗ꯭ꯔꯕꯅꯤꯅ
ꯍꯣꯏ ꯑꯗꯣ ꯑꯩꯒꯤꯁꯦ ꯅꯍꯥꯟ ꯅꯪꯅ ꯅꯣꯏ ꯅꯪꯒ ꯆꯦꯁꯤꯂꯥꯛꯑꯅ ꯄꯤꯔꯛꯄꯗꯨ ꯑꯗ ꯑꯗꯨ ꯔꯣ ꯍꯧꯖꯤꯛꯀꯥꯟꯗ ꯀꯩꯅꯣ ꯁꯣꯅꯤꯌꯥꯅ ꯑꯃꯨꯛ ꯄꯤꯔꯛꯑꯗ꯭ꯔꯥ ꯃꯣꯏ ꯃꯥꯥ ꯂꯥꯛꯑꯦꯅ ꯑꯗꯩ ꯕꯤꯗ꯭ꯌꯥꯅ ꯑꯃꯨꯛ ꯅꯍꯥꯟ ꯄꯤꯔꯛꯑꯗ꯭ꯔꯥ
ꯎꯝ
ꯑꯗꯨꯒꯤꯅꯦꯕ ꯍꯧꯖꯤꯛꯐꯥꯎ ꯂꯣꯏꯗ꯭ꯔꯤꯁꯦ
ꯃꯅꯤ ꯑꯃꯥꯃꯨꯛ ꯑꯃꯃꯨꯛ ꯈꯔ ꯈꯔ ꯄꯤꯕꯗ ꯅꯦ
ꯂꯐꯨꯗꯨ ꯂꯐꯨꯗꯨ ꯂꯩꯔꯤ ꯑꯗ ꯏꯔꯣꯟꯕ ꯉꯥꯛ ꯆꯥꯕꯗ ꯆꯥꯅꯤꯡꯗ꯭ꯔꯕ ꯄꯨꯛꯁꯦ ꯑꯗꯨꯒꯤ ꯀꯩꯅꯣ ꯇꯧꯅꯤ ꯀꯔꯤ ꯍꯥꯏꯒ ꯍꯌꯦꯡ ꯇꯉꯥꯟ ꯆꯠꯇ ꯌꯥꯔꯔꯣꯢ
ꯑꯩꯁꯨ ꯆꯠꯅꯤꯡꯕꯅꯦ ꯀꯔꯤ ꯀꯔꯤ ꯏꯟꯁꯥꯡ ꯈꯔ ꯂꯩꯅꯤꯡꯕꯅꯦ ꯗꯨ ꯆꯠꯂꯖꯨꯅꯦ ꯍꯦꯛꯇ ꯀꯔꯤ ꯂꯩꯗꯣꯏꯅꯣ ꯈꯪꯗꯕ
ꯈꯪꯗꯦ ꯑꯗꯩꯗꯤ ꯃꯥꯥꯏ ꯑꯦꯟꯁꯥꯡꯗꯨꯁꯨ ꯑꯅꯧꯕ ꯊꯣꯛ ꯇꯦ ꯍꯥꯏꯕ
ꯈꯥꯡꯇꯦ ꯑꯗꯨꯝ ꯆꯞ ꯃꯥꯟꯅꯕ ꯍꯋꯥꯏ ꯑꯁ- ꯁꯥꯡꯕꯤ ꯑꯗꯒꯤ ꯈꯥꯃꯦꯟ ꯑꯁꯤꯟꯕꯤ ꯍ ꯑꯗꯒꯤꯥ ꯈꯥ- ꯃꯦꯟ ꯑꯗꯨꯒ ꯇꯅꯤ ꯎꯔꯤꯁꯤ
ꯏꯟꯖꯥꯡꯗ ꯁꯨꯝ ꯑꯅꯧꯕ ꯈꯤꯇꯪ ꯆꯥꯅꯤꯡꯉꯤꯗꯅ
ꯎꯝ
ꯑꯝꯇ ꯊꯣꯛꯇꯦ ꯍꯥꯏꯕ
ꯅꯣꯏꯅ ꯂꯩꯔꯛꯑꯣ ꯍꯥꯏꯕꯗꯣ ꯂꯩꯔꯛꯀꯦꯗꯤ ꯍꯥꯏꯗꯣꯕ ꯑꯗꯨꯒ ꯀꯥꯎꯔꯒ ꯀꯣꯟꯅ ꯂꯩꯔꯛꯀ- ꯑꯗꯨꯃꯥꯏ ꯑꯣꯏꯁꯤ ꯅꯨꯡꯇꯤꯒꯤꯗꯤ ꯆꯠꯄ ꯅꯠꯇꯕꯅꯤꯅ ꯑꯩꯈꯣꯏꯅꯗꯤ
ꯂꯧꯁꯤꯟꯕ ꯉꯝꯗꯕ ꯍꯌꯦꯡꯗꯤ ꯇꯥꯉꯥꯡ ꯆꯠꯇꯕ ꯌꯥꯔꯣꯏ ꯄꯣꯠ ꯆꯩ ꯂꯩꯇ꯭ꯔꯦ ꯑꯩ ꯍꯋꯥꯏ ꯃꯪꯒꯜꯁꯨ ꯂꯩꯅꯤꯡꯕꯅꯤ ꯑꯗꯩꯗꯤ ꯁꯤꯡꯁꯨ ꯂꯩꯅꯤꯡꯕꯅꯤ
ꯂꯧꯁꯤꯟꯕ ꯉꯝꯗꯕ
ꯍꯌꯦꯡ ꯆꯠꯄ ꯄ ꯇꯥꯕꯅꯤ ꯍꯥꯏꯃꯥ
ꯀꯩ ꯇꯧꯔꯦ
ꯑꯩꯀꯤ ꯑ- ꯑꯩꯒꯤ ꯀꯩꯕ ꯏꯟꯖꯥꯡ ꯊꯣꯡꯅꯤꯉꯥꯏ ꯎꯌꯥꯜ ꯑꯣꯏꯉꯥꯏꯁꯦ ꯑꯣꯠꯁꯀꯤ ꯂꯩꯕ ꯍ ꯍꯤ ꯍꯤ ꯑꯩꯅ ꯐꯦꯡꯕꯁꯦ ꯁꯤꯐꯧ ꯐꯦꯡ ꯅꯪꯗꯅ ꯇꯨꯝꯈ꯭ꯔꯕꯨꯗꯤ ꯑꯩꯒꯤ ꯈꯨꯠꯇꯨꯝꯗꯣ ꯉꯁꯤꯒꯤ ꯏꯃꯥꯏ ꯁꯤꯒꯦ ꯇꯧꯋꯦ ꯇꯨꯝ ꯑꯥꯎ ꯑꯩ ꯍꯦꯛꯇ ꯇꯨꯝꯕ ꯍꯥꯏꯕꯨ ꯒ꯭ꯌꯥꯟ ꯇꯥꯗꯒꯩ ꯇꯨꯝꯃꯤ ꯍꯥꯏ ꯃꯤꯅꯤꯠ ꯑꯗꯣ ꯃꯤꯅꯤꯠ ꯇꯔꯥꯈꯛ ꯀꯨꯟꯈꯛ ꯇꯨꯝꯃꯁꯨ ꯌꯥꯝ ꯀꯨꯏꯅ ꯇꯨꯝꯃꯨꯕꯩ ꯇꯥꯏꯞ ꯇꯧꯋꯦꯕ ꯍꯥꯏꯗꯤ ꯕ꯭ꯔꯦꯟꯗꯣ ꯄꯨꯔꯥ ꯍꯦꯛꯇ ꯁꯥꯎꯟ ꯁꯂꯤꯞꯇꯅꯦꯕ ꯑꯩꯅ ꯇꯨꯝꯃꯤꯁꯦ
ꯅꯨꯡꯉꯥꯏꯅ- ꯇꯨꯝꯒ꯭ꯔꯦꯅꯦ ꯑꯗꯨꯗꯤ
ꯍꯧꯈ꯭ꯔꯦꯕ ꯑꯗꯨꯒ ꯍꯧꯒꯠꯂꯀꯥꯟꯗꯕꯨ ꯑꯌꯨꯛꯂ ꯅꯨꯡꯗꯥꯡꯂ ꯀꯩꯅꯣꯕꯨ ꯃꯦꯟ ꯇꯥꯗ꯭ꯔꯤꯗꯨꯅꯤ ꯑꯩ ꯇꯔꯪ ꯆꯠꯇꯅ
ꯌꯥꯒꯩꯒꯤ ꯌꯨꯝ ꯄꯥꯟꯗ꯭ꯔꯕꯅꯦꯕ ꯑꯣꯏꯔꯤꯖꯦ
ꯑꯉꯥꯡ ꯑꯣꯏꯀꯥꯟꯗ ꯑꯃ ꯂꯧ ꯃꯇꯝꯗꯣ ꯆꯦꯟꯅꯗꯦ ꯂꯧ ꯂꯧ ꯃ- ꯃꯇꯝꯗ ꯏꯃꯥꯍꯣꯏꯅꯒ ꯂꯧ ꯆꯠꯈꯤꯕꯗꯒ ꯅꯨꯡꯗꯥꯡꯋꯥꯏꯔꯝꯗꯣ ꯑꯌꯨꯛꯂ ꯅꯨꯡꯊꯤꯜꯂꯥ ꯈꯪꯗꯕꯤ ꯑꯃꯨꯛ ꯃꯨꯛ ꯇꯧꯗ꯭ꯔꯥ ꯑꯧ ꯇꯨꯝ ꯍꯧꯒꯠꯂꯛꯄ
ꯎꯝ
ꯅꯨꯡꯗꯥꯡꯗ ꯀꯩꯅꯣꯝ ꯈꯪꯗꯦ ꯃꯊꯣꯡ ꯃꯔꯣꯝ ꯈꯪꯗꯕꯤ ꯑꯃꯨꯛ ꯃꯨꯛ ꯇꯧꯋꯦ ꯑꯩ ꯑꯉꯥꯡ ꯑꯣꯏꯔꯤꯀꯥꯟꯗ
ꯎꯝ ꯇꯧꯋꯦ ꯇꯧꯋꯦ ꯇꯨꯝ ꯍꯧꯒꯠꯂꯛꯑꯒ ꯑ ꯑꯌꯨꯛꯀꯤ ꯊꯦꯡꯉꯤꯅꯦꯅꯥ ꯂꯥꯏ ꯗꯨꯛ ꯊꯥꯟꯅꯕ ꯅꯕꯤꯗꯨ
ꯍꯣꯏ ꯍꯣꯏ ꯑꯗꯨ ꯍꯣꯏ ꯍꯣꯏ ꯑꯗꯨꯃꯥꯏꯅ ꯇꯧꯋꯦ ꯍꯥꯏꯕ ꯉꯁꯤ ꯑꯗꯨꯃꯥꯏꯅ ꯇꯧꯕꯅꯦ ꯑꯩ
ꯉꯀ ꯉꯔꯦ ꯑꯗꯨꯅ ꯀ꯭ꯂꯥꯁ ꯀꯩꯅ ꯁꯀꯨꯜ ꯍꯤꯡꯅꯤ ꯀꯥꯏꯗꯅ
ꯑ ꯑꯧ ꯈꯟꯕꯗꯣ ꯈꯪꯉꯤ ꯍꯪꯉꯤ ꯍ
ꯊ ꯊ ꯌꯥ ꯇꯔꯕꯔ
ꯑꯗꯨꯁꯨ ꯆꯥꯎꯔꯛꯄꯗꯩꯗꯤ ꯀꯥ ꯍꯦꯟꯅ ꯇꯧꯗ꯭ꯔꯕ ꯃꯥꯜꯂꯤꯀꯣ
ꯍꯣꯏ ꯆꯥꯎꯥꯔꯛꯄꯗꯩꯗꯤ ꯀꯌꯥꯗꯤ ꯇꯧꯗ꯭ꯔꯦ
ꯑꯥ ꯑꯉꯥꯡ ꯑꯣꯏꯔꯤꯀꯥꯟꯗ ꯇꯧꯗ꯭ꯔꯦ ꯑꯉꯥꯡ ꯑꯣꯏꯔꯤꯀꯥꯟꯗꯗꯤ ꯌꯥꯝ ꯇꯧꯋꯦ ꯑꯗꯣ ꯑꯩꯅ ꯌꯥꯝ ꯇꯣꯏꯅ ꯇꯧꯕ ꯊꯕꯛꯅꯤ
ꯐꯦꯁꯕꯨꯛ ꯃꯗꯜꯒꯁꯨ ꯌꯥꯎꯕꯗꯣ ꯀꯔꯤ ꯑꯔꯥꯡꯗꯣ ꯂꯣꯏꯁꯤꯟꯕ ꯁꯤꯒ ꯌꯥꯝꯅ ꯁꯪꯅꯗꯥꯏ ꯇ ꯏꯪꯈꯕ ꯅꯨꯡꯗꯥꯡ ꯋꯥꯏꯔꯝꯗ ꯇꯨꯝꯁꯤꯜꯂꯒ ꯑ ꯑꯦꯅꯣ ꯀ ꯇꯧ ꯄꯠꯇ ꯍꯧꯒꯠꯂꯛꯄ ꯑꯗꯨ ꯃꯉꯔꯦ ꯈꯜꯂꯤꯣ
ꯑꯗꯨꯗꯅꯤ ꯀꯩꯅꯣꯒꯤ ꯅꯪ ꯉꯁꯥꯏ ꯊꯥꯔꯛꯑꯝꯕ ꯍꯩꯉꯥꯡꯒꯤꯗꯨ ꯊꯝꯕꯥꯜꯗꯨ ꯃꯌꯥꯝ ꯁꯥꯠꯂꯤ ꯅꯍꯥꯛ
ꯊꯃ ꯑꯗꯨꯅ ꯍꯩꯉꯥꯡꯗ ꯑꯗꯨꯃꯥꯏꯅ ꯃꯣꯏꯒꯤ ꯄꯥꯠ ꯑꯁꯣꯝꯗ ꯑꯣꯏ ꯃꯥꯜꯂꯦꯕ ꯑꯩꯗꯤ ꯆꯠꯇꯤ ꯆꯠꯂꯨꯗ꯭ꯔꯤꯕꯀꯣ ꯑꯗꯨ ꯑꯗꯨ ꯃꯤꯅ ꯑꯗꯨꯃꯥꯏꯅ ꯇꯧꯋꯦꯗꯤ ꯍꯥꯏꯕ
ꯑꯗꯨꯕꯨꯗꯤ ꯆꯠꯂꯒ ꯊꯤ ꯌꯥꯅꯤ ꯀꯥꯏꯔꯣꯝꯗ ꯅꯋꯥꯗ ꯑꯦꯖꯥꯝ ꯂ ꯍꯥꯏꯔꯒ
ꯃꯤ ꯄꯥꯠꯇꯣ ꯃꯤ ꯃꯁꯥ ꯃꯁꯥꯒꯤ ꯑꯗꯨꯃꯥꯏꯅ ꯑꯗꯨꯝ ꯃꯥꯏ ꯃꯥꯏꯒꯤ ꯂꯩꯅꯕ ꯃꯥꯜꯂꯦꯕ ꯄꯥꯠꯇꯣ ꯈꯔ ꯍꯣꯏꯁꯣ ꯇꯥꯏ ꯇꯧꯔꯔ ꯊꯪ
ꯑꯦꯖꯥꯝ ꯂꯣꯏꯔꯛꯄꯒ ꯀꯥꯡꯦꯟ ꯇ ꯑꯦ ꯀꯥꯡ ꯇꯥꯑꯅꯤ ꯀꯥꯡꯗꯨꯗꯤ ꯇꯨꯗ꯭ꯔ ꯀꯩꯅꯣꯝ ꯑꯣꯏꯈꯤꯕꯅꯤ ꯖꯨꯂ
ꯌꯦꯦꯠꯇꯗ
ꯎꯝ ꯇꯔ ꯇ
ꯌꯥ ꯅꯪ ꯁꯦꯟꯇꯔ ꯌꯦꯡꯉꯕ
ꯀꯔꯤ ꯑꯣ ꯍꯦꯟꯇꯔ ꯁꯤꯇꯤꯗꯨ ꯌꯦꯡꯉꯦ ꯅꯪ ꯌꯦꯡꯉꯕ
ꯑꯩ ꯌꯦꯡꯗ꯭ꯔꯤꯅꯦ
ꯑꯩ ꯊꯧꯕꯥꯜ ꯊꯧꯕꯥꯜ ꯇꯥꯏ
ꯀꯩꯅꯣ ꯅꯍꯥꯟ ꯊꯧꯕꯥꯜ ꯌꯥꯎꯖꯠꯊꯑꯣ
ꯌꯥꯎ ꯑꯗꯨꯅꯦ ꯑꯩꯅ ꯍꯥꯏꯁꯦ
ꯇ ꯀꯩꯅꯣꯗꯣ ꯄꯤꯕꯩ ꯀꯩ ꯗꯔꯀꯥꯔ ꯑꯣꯏꯔꯤꯒꯦꯕ
ꯀꯛꯆꯤꯡ ꯃꯣꯏ ꯥꯠꯂꯕ ꯊꯧꯕꯥꯜꯗꯣ
ꯊꯧꯕꯥꯜꯗꯣ ꯀꯛꯆꯤꯡ ꯗꯤꯁꯇ꯭ꯔꯤꯛꯇꯤ ꯆꯉꯝꯃꯣꯏꯗ ꯊꯧꯕꯥꯜꯗꯤ ꯊꯧꯕꯥꯜ
ꯊꯧꯕꯥꯜꯗꯤ ꯊꯧꯕꯥꯜ ꯑꯗꯨꯝ ꯑꯣꯏꯗꯅ ꯑꯗꯨꯒ ꯍꯥꯟꯅꯗꯤ ꯗꯤꯁꯇ꯭ꯔꯤꯛꯇꯣ ꯀꯛꯆꯤꯡꯗꯣ ꯊꯧꯕꯥꯜ ꯑꯣꯏꯔꯝꯃꯤꯗꯅ ꯍꯧꯖꯤꯛꯄꯨꯗꯤ ꯀꯛꯆꯤꯡ ꯑꯣꯏꯖꯈ꯭ꯔꯦꯗꯅ ꯑꯗ ꯑꯩꯅ ꯈꯜꯂꯤꯅꯦ ꯊꯧꯕꯥꯜꯗ ꯁꯤ ꯄꯤ ꯅꯍꯥꯟꯗꯩꯗꯤ ꯄꯤꯗꯦ ꯍꯟꯗꯛ ꯈꯛ ꯄꯤꯔꯗꯤ ꯍꯟꯗꯛ ꯇꯩꯍꯧꯗꯣꯏꯅꯦꯕ
ꯑꯣ
ꯊꯧꯕꯥꯜꯗ ꯁꯤꯠ ꯁꯤꯗꯥꯛ ꯈꯪꯗꯦ ꯁꯤꯗꯥꯛ ꯈꯪꯗꯦ
ꯉꯁꯥꯏ ꯄꯨꯁꯄꯥ ꯐꯣꯟ ꯇꯧꯔꯛꯑꯝꯕ ꯑꯩꯅ ꯑꯥꯗ ꯂꯩꯉꯩꯗ ꯏꯆꯦ ꯀꯩꯅꯣ ꯁꯤꯇ ꯌꯦꯡꯉꯕ ꯎ꯭ꯔ ꯍꯥꯏꯅ ꯑꯩꯗꯣ ꯌꯦꯡꯗ꯭ꯔꯤ ꯄꯨꯁꯄꯥ ꯑꯩꯗꯣ ꯊꯕꯛ ꯑꯝ ꯑꯊꯣꯛꯑꯦ ꯑꯩ ꯍꯣꯔꯦꯟ ꯍꯥꯏꯔꯛꯀꯦꯀꯣꯅ ꯍꯥꯏꯈꯤꯕꯅꯦꯕ
ꯑ ꯃꯥ ꯀꯥꯥꯏꯇꯥꯏ ꯍꯥꯏꯦ
ꯍꯗ꯭ꯔꯦ ꯍꯥꯏ ꯑꯗꯨ ꯊꯕꯛ ꯆꯠꯊꯣꯛꯏ ꯑꯩ ꯀꯣꯟꯅ ꯍꯥꯏꯔꯛꯦ ꯀꯣꯟꯅ ꯍꯥꯏꯈ꯭ꯔꯦꯕ ꯑꯗ ꯐꯝꯃꯤꯕꯅꯤꯅ ꯑꯩꯗꯣ ꯍꯣꯟ ꯇꯧꯔꯛꯑꯝꯕꯅꯦ ꯈꯪꯗꯤ ꯌꯦꯡꯗ꯭ꯦ ꯍꯣꯔꯦꯟ ꯌꯦꯡꯉꯒꯦ
ꯑꯩꯗꯤꯅꯦ ꯋꯤꯂꯤꯅ ꯅꯪ ꯀꯥꯏ ꯇꯥꯏꯅ ꯍꯪꯉꯛꯄ ꯑꯗꯨꯗ ꯌꯦꯡꯉꯨꯕꯗ ꯊꯧꯕꯥꯜ ꯇꯥ ꯂꯩꯔꯝꯃꯤꯅꯦ ꯊꯧꯕꯥꯜꯗꯤ ꯁꯤꯇꯤꯗꯤ ꯌꯥꯎꯗꯦꯗꯅ
ꯄꯤꯗꯤꯗꯤ
ꯑꯗꯨꯅꯦ ꯑꯗꯩꯗꯤ ꯊꯧꯕꯥꯜꯒꯤ ꯊꯧꯕꯥꯜꯗꯤ ꯄꯨꯟꯁꯤꯒꯤꯁꯨ ꯑꯝꯇ ꯇꯥꯗ꯭ꯔꯤ
ꯊꯧꯕꯥꯜꯗꯤ
ꯑꯩ ꯑꯩꯁꯦ ꯍꯟꯖꯤꯟ ꯍꯟꯖꯤꯦꯟ ꯌꯦꯡꯉꯤꯅ ꯍꯥꯏꯔ ꯊꯥꯖꯗꯕꯒꯤ ꯑꯩꯅ ꯂꯥꯜꯂꯖꯥꯠꯂ ꯁꯦꯗꯥꯟꯅꯅ ꯎꯏꯔꯦꯅ ꯑꯗꯣ ꯑꯗꯨꯝ ꯊꯧꯕꯥꯜ ꯇꯥꯏ ꯑꯗꯣ ꯂꯝꯕꯤꯕꯨꯗꯤ ꯅꯛꯄꯨꯗꯤ ꯅꯛꯑꯦꯗ ꯁꯤꯗꯩ ꯊꯧꯕꯥꯜꯁꯨ
ꯎꯝ ꯊꯧꯕꯥꯜꯗꯤ ꯕꯖꯥꯔ ꯃꯌꯥ ꯉꯁꯥꯏ ꯀꯩꯅꯣ ꯂꯝꯕꯤ ꯑꯃ ꯂꯥꯛꯀꯗꯣ ꯑꯣꯏꯔꯗꯤꯀꯣ
ꯎꯝ ꯂꯝꯕꯤ ꯅꯥꯀꯟꯗ ꯑꯣꯏꯔꯗꯤ ꯑꯗꯨꯝꯠꯄ ꯆꯠꯐꯝꯗꯤ ꯀꯛꯆꯤꯡꯗꯥꯗꯣꯏ ꯁꯔꯨꯛꯄꯨꯗꯤ ꯊꯧꯕꯥꯜ ꯇꯥꯕꯅꯕꯨꯗꯤ ꯅꯛꯏꯕ ꯑꯗꯨ ꯑꯣꯏꯔꯁꯨ ꯏꯝꯐꯥꯜ ꯈꯜꯂꯒ ꯊꯧꯕꯥꯜꯗ ꯍꯜꯂꯛꯏꯁꯦ ꯀꯩꯒꯤꯅꯣ ꯁꯤꯅꯤ
ꯑꯗꯨꯅꯦ ꯍꯥꯏꯁꯦ ꯀꯔꯤꯅꯣ ꯃꯣꯏꯅ ꯈꯜꯂꯤꯗꯣ ꯋ‌ꯣ ꯍꯣꯏ ꯀꯛꯆꯤꯡꯅꯦ ꯕꯤꯁꯅꯨꯄꯨꯔꯅꯦ ꯗꯔꯀꯥꯔ ꯂꯩꯇꯦ ꯍꯥꯏꯕ ꯃꯣꯏꯗꯨꯗꯤ ꯀꯩꯅꯣ ꯇꯧꯔꯤꯗꯨꯕꯣ ꯑꯦ ꯕꯤꯗꯌꯥꯗꯤ ꯌꯦꯡꯈꯔꯖꯥꯠꯂꯣ
ꯈꯪꯗꯦ
ꯍꯥꯡꯉꯝ
ꯆꯦ ꯁꯤꯂꯥꯁꯨ ꯈꯪꯗꯦ ꯑꯩꯁꯨ ꯍꯧꯖꯤꯛꯅꯅꯦ ꯍꯥꯏ ꯀꯥꯟ ꯅꯤꯡꯁꯤꯡꯉꯛꯑꯦ ꯑꯗꯨꯏꯗꯣ ꯎꯝ ꯃꯤ ꯏꯝꯐꯥꯜ ꯈꯟꯕꯗꯨꯗꯤ ꯏꯝꯐꯥꯜꯗ ꯇꯥꯍꯜꯂꯣ
ꯍꯣꯏ
ꯑꯗꯨꯗꯤ ꯆꯣꯏꯁꯇꯨ ꯄꯤꯔꯨꯔꯅꯨ ꯃꯅꯤꯄꯨꯔꯗꯨ ꯈꯛꯇ ꯈꯔ ꯍꯜꯂ ꯃꯣꯏ ꯇꯥꯍꯟꯅꯤꯡ ꯇꯥꯍꯟꯅꯤꯡꯕꯗ ꯇꯥꯍꯜꯂꯛꯑꯣ ꯀꯔꯤ ꯀꯥꯏ
ꯊꯧꯕꯥꯜꯗꯨꯗꯤ ꯈꯟꯕꯗꯁꯨ ꯌꯥꯎꯗꯦ
ꯑꯗꯨꯅꯤ ꯍꯥꯏꯁ‌ꯦ
ꯐꯔ‌ꯦ ꯄꯨꯟꯁꯤ ꯑꯅꯧ ꯑꯅꯧꯕ ꯉꯥꯛꯇꯅꯤ ꯊ‌ꯦꯡꯅꯔꯤꯁ‌ꯦ
ꯐꯦ ꯑꯗꯨ ꯀꯛꯆꯤꯡ ꯍꯥꯟꯅ ꯑꯣꯏꯔꯝꯕ ꯑꯣꯏꯗꯤ ꯀꯛꯆꯤꯡ ꯑꯣꯏꯔꯝꯕꯁꯨ ꯌꯥꯏꯗ
ꯎꯝ ꯀꯛꯆꯤꯡꯗꯣ ꯍꯥꯟꯅꯗꯤ ꯀꯛꯆꯤꯡ ꯗꯤꯁꯇ꯭ꯔꯤꯛ ꯊꯣꯛꯇꯕꯒꯤ ꯃꯃꯥꯡ ꯐ‌ꯣꯝ ꯃꯦꯟꯕꯗ ꯊꯧꯕꯥꯜ ꯗꯤꯁꯇ꯭ꯔꯤꯛ ꯑꯣꯏꯅ ꯃꯦꯜꯂꯦꯕ ꯑꯩꯈꯣꯏ
ꯑꯣ ꯑꯣ
ꯑꯗꯨꯏꯒꯤ ꯊꯧꯕꯥꯜꯗꯣ ꯀꯛꯆꯤꯡꯗ ꯑꯣꯏꯖꯥꯠꯂ ꯑꯃꯨꯛ ꯈꯟꯕꯗ ꯀꯛꯆꯤꯡꯗꯤ ꯍꯟꯗꯛꯇꯤ ꯁꯦꯟꯇꯔꯗꯣ ꯍꯥꯞꯄꯤꯗꯅ ꯀꯛꯆꯤꯡ ꯍꯥꯏꯔꯒ ꯑꯗꯨꯅ ꯑꯃꯨꯛ ꯀꯛꯆꯤꯡ ꯑꯣꯏꯗꯤ ꯀꯛꯆꯤꯡ ꯊꯣꯛꯂꯛꯀꯅꯤꯗ ꯑꯃꯨꯛ ꯈꯜꯂ‌ꯦ ꯒꯌꯥꯟ ꯇꯥꯗ‌ꯦ
ꯎꯝ ꯌꯦꯡꯉꯒꯦ ꯑꯩꯁꯨ ꯁꯤ ꯂꯣꯏꯔꯒ
ꯎꯝ ꯒꯨꯋꯥꯇꯤꯗ ꯇꯥ ꯂꯩꯔꯝꯃꯗꯤ ꯀꯃꯥꯏꯅ ꯇꯧꯅꯤ
ꯎꯝ ꯐꯔꯦꯗꯅ ꯀꯣꯏ ꯆꯠꯂꯦꯗꯅ ꯑꯗꯨ ꯑꯣꯏꯔꯒꯅ ꯍ‌ꯦꯛꯇ ꯆꯠꯈꯔꯗꯝꯅꯤ ꯀꯤꯠꯅꯤ ꯅꯥꯝ ꯌꯣꯟꯊꯣꯛꯑꯒ ꯒꯨꯋꯥꯍꯇꯤꯗ ꯇꯥ ꯂꯩꯈꯤꯕꯁꯨ ꯌꯥꯏꯀꯣ
ꯑꯥꯎ ꯍꯜꯂꯛꯅꯤꯉꯥꯏ ꯄꯩꯁꯥ ꯂꯩꯇꯗꯅ
ꯕꯨꯟꯗꯣ ꯈꯟꯕꯨ ꯈꯜꯂꯛꯑ ꯗꯤꯅ
ꯑꯧ ꯅꯍꯥꯃꯨꯛꯀꯤꯗꯨꯗꯤ ꯅꯣꯏꯔꯦ ꯃꯇꯝ ꯆꯞ ꯆꯥꯅ ꯍꯦꯛ ꯃꯤꯒꯤ ꯁꯨꯇꯤ ꯅꯨꯃꯤꯠꯇꯣ
ꯌꯥꯝ ꯌꯥꯝꯅ ꯀꯩꯅꯣ ꯀꯣꯏꯕ ꯐꯔꯦ ꯑꯗꯨꯅꯁꯨ ꯀꯣꯏꯌꯨꯅ ꯁꯥꯡꯅ ꯀꯣꯏꯌꯨꯅ ꯇꯝꯃꯛꯛꯇꯧꯔꯤꯕꯅꯤ
ꯑꯗꯨꯅꯦ ꯑꯦꯛꯁꯄꯤꯔꯤꯌꯦꯟꯁꯅꯤ
ꯃꯊꯪꯗ ꯑꯦ ꯁꯨꯝꯕ ꯑꯃ ꯌꯦꯡꯉꯒ ꯆꯠꯀꯅꯤꯀꯣ ꯍꯥꯏꯕꯗ
ꯆꯦꯁꯤꯂꯥꯒꯤ ꯆꯦꯁꯤꯂꯥꯒꯤ ꯂꯧꯕ ꯆꯠꯄꯗ ꯌꯦꯡꯉꯅꯤꯗꯅ ꯁꯤ ꯂꯩ ꯁꯤ ꯂꯩ ꯀꯥꯏꯗ꯫
ꯑꯦ ꯑꯦ ꯃꯣꯏꯒꯤꯗꯨ ꯊꯣꯛꯍꯧꯔꯗꯥꯏꯅꯦ ꯈꯔꯛꯀꯤ ꯐꯥꯏꯅꯦꯜ?
ꯀꯔꯤ? ꯑꯣ ꯊꯣꯛꯎꯔꯕꯣ ꯈꯪꯗꯦ꯫
ꯂꯥꯁꯀꯤ꯫ ꯐꯥꯏꯅꯦꯜꯗꯣ꯫
ꯑꯗꯨꯗꯤ ꯍꯥꯏꯗꯣꯔꯛꯑꯅꯤ꯫
ꯑꯦꯛꯖꯥꯝ ꯀꯩꯅꯣꯗꯣ ꯍꯥꯏꯗꯣꯛꯑꯀꯥꯟꯗ ꯅꯦꯠ ꯍꯥꯏꯗꯣꯛꯑꯀꯥꯟꯗ ꯍꯥꯏꯗꯣꯛꯄꯅꯤ ꯄꯨꯟꯅ꯫
ꯌꯥꯝ ꯀꯨꯏꯅ ꯍꯥꯏꯗꯣꯛꯇ꯭ꯔꯣ ꯃꯣꯏꯗꯤ?
ꯃꯣꯏꯗꯤ ꯍꯥꯏꯗꯣꯛꯇꯅ
ꯑꯗꯨꯕꯨꯗꯤ ꯀꯩꯅꯣꯁꯨ ꯑꯣꯏꯕꯒꯤꯅꯦ ꯑꯣꯐꯂꯥꯏꯟꯁꯨ ꯑꯣꯏꯕꯒꯤ ꯀꯨꯏꯅꯦ
ꯅꯦꯠ ꯍꯥꯏꯗꯣꯛꯑꯀꯥꯟꯗ ꯃꯣꯏꯁꯨꯣ ꯑꯗꯨꯝ ꯍꯥꯏꯗꯣꯛꯅꯕꯅꯦ꯫ ꯑꯗꯨꯃꯥꯏꯅ ꯑꯣꯏꯕꯅꯤ ꯅꯛꯇ ꯑꯗꯨꯗꯒꯤ ꯑꯃꯨꯛ ꯁꯥꯔꯇꯤꯐꯤꯀꯦꯠꯇꯨꯅ ꯑꯃꯨꯛ ꯀꯣꯟꯅ ꯑꯃꯨꯛ ꯄꯤꯗꯣꯏꯕ꯫
ꯑꯗꯨꯅꯤ ꯊꯕꯛꯇ ꯌꯥꯝ ꯋꯥꯏ ꯆꯤꯜꯍꯜꯂꯦ ꯃꯣꯏꯗ꯫
ꯍꯣꯏ ꯑꯗꯨꯒꯤ ꯁꯥꯔꯇꯤꯐꯤꯀꯦꯠ ꯄꯩꯁꯥꯁꯨ ꯑꯃꯨꯛꯀ ꯊꯤꯗꯣꯏꯕ ꯃꯣꯏꯗꯤ꯫
ꯎꯝ ꯂꯨꯄꯥ ꯀꯌꯥ ꯊꯤꯒꯦ?
ꯆꯅꯤꯗ ꯆꯅꯤ ꯌꯥꯡꯈꯩ ꯔꯥ ꯀꯩꯅꯣꯝ ꯊꯤ꯫
ꯑꯣ ꯑꯗꯣ ꯅꯦꯠꯀꯤꯁꯤꯅꯗꯤ ꯄ꯭ꯔꯣꯁꯦꯁꯇꯨ ꯋꯥꯏ ꯁꯪꯗ꯭ꯔꯣ?
ꯃꯣꯏ ꯑꯗꯨ ꯋꯥꯏꯗꯤ ꯈꯔ ꯆꯤꯂꯦ꯫ ꯆꯠꯂꯒꯁꯨ ꯂꯧꯒꯗꯕ꯫
ꯑꯗꯨꯅꯦ ꯋꯥꯏ ꯆꯤꯜꯂꯦꯕ꯫
ꯃꯤ ꯉꯣꯟꯗ ꯑꯩꯒꯤꯗꯣ ꯂꯣꯏ ꯄꯤꯊꯣꯛꯑꯒ ꯂꯧꯍꯟꯗꯣꯏꯅꯤꯅ ꯑꯣꯔꯤꯖꯤꯅꯦꯟ ꯗꯨ ꯌꯥꯥꯎ ꯗꯔ꯭ꯗꯤ ꯌꯥ
ꯍꯣꯏ ꯑꯗꯨꯗꯩꯗꯤ ꯑꯃꯨꯛ ꯏꯆꯦ ꯄꯣꯛꯃꯤꯟꯅꯕ ꯏꯕꯨꯡꯒꯨꯝꯕ ꯂꯩ ꯃꯣꯏ ꯑꯗꯨꯝ ꯂꯩꯅꯤ ꯍꯥꯏꯕꯗꯤ ꯂꯩꯇꯦ ꯅꯠꯇ꯭ꯔꯥ꯫
ꯎꯝ꯫
ꯑꯗꯩꯗꯤ
ꯏꯤꯕ ꯃꯤꯗꯨꯁꯨ ꯈꯥꯡꯗꯕ ꯃꯤꯗꯗꯤ ꯑꯃꯨꯛ ꯇꯜꯂꯤꯗꯅꯀꯣ꯫
ꯑꯩ ꯁꯔꯇꯤꯐꯤꯀꯦꯠ ꯐꯪꯗꯅ ꯑꯣꯔꯤꯖꯤ